ꯍꯜꯂꯣ ꯆꯥꯔꯦ
ꯑꯩꯒꯤ ꯑꯩꯒꯤ ꯈꯣꯟꯖꯦꯜ ꯏꯆꯥꯎ ꯆꯥꯎꯅ ꯇꯥꯕ꯭ꯔꯣ ꯅꯠꯇ꯭ꯔꯒ ꯏꯄꯤꯛ ꯄꯤꯛꯅ ꯇꯥꯕ꯭ꯔꯣ
ꯑꯁ ꯌꯥꯝ ꯆꯥꯎꯁꯨ ꯆꯥꯎꯗꯦ ꯄꯤꯛꯁꯨ ꯄꯤꯛꯇꯦ
ꯑꯗꯨꯝ ꯅꯪꯒꯤ ꯊꯝꯃꯣꯏꯗ ꯅꯪꯒꯤ ꯊꯝꯃꯣꯏ ꯀꯥꯆꯤꯟꯗ ꯍꯥꯞꯄ ꯌꯥꯕ ꯃꯈꯣꯟꯒꯨꯝ ꯇꯧꯕ꯭ꯔꯣ
ꯑꯍꯥ ꯋꯥꯁꯔꯨꯝꯗ
ꯑꯗꯨꯗꯤ ꯌꯥꯔꯦ ꯇꯣꯛ
ꯀꯩ ꯏꯟꯖꯥꯡ ꯆꯥꯔꯒꯦ
ꯑꯩꯗꯣ ꯉꯁꯤ ꯉꯥꯅꯨꯒꯤ ꯕꯇꯥꯛ ꯆꯥꯏꯌꯦ
ꯑꯣ ꯑꯩꯈꯣꯏꯁꯨ ꯉꯥꯅꯨꯅꯦ
ꯎꯝ
ꯀꯩꯗꯧꯔꯤꯅꯣ
ꯅꯪ ꯀꯣꯜ ꯇꯧꯔꯛꯄ ꯉꯥꯏꯕ ꯋꯥꯕꯒꯤ ꯑꯩ ꯑꯗꯨꯝ ꯉꯥꯏꯔꯤꯌꯦ
ꯑ ꯑꯩꯉꯣꯟꯗꯉꯥꯏ ꯉꯥꯏꯕꯤꯕꯗꯒꯤ ꯉꯥꯏꯕꯤꯕꯒꯤꯗꯃꯛ ꯌꯥꯝ ꯊꯥꯒꯠꯆꯔꯤ
ꯎꯝ
ꯌꯥꯝ ꯋꯥꯔꯕ꯭ꯔꯣ
ꯋꯥꯔꯦ ꯍꯣꯏ
ꯑꯁ ꯋꯥꯔꯗꯤ ꯑꯩ ꯂꯩꯃꯤꯟꯅꯔꯗꯤ ꯆꯥ ꯈꯔ ꯄꯤꯔꯗꯤ ꯐꯥꯗꯧꯕ ꯀꯣ ꯋꯥꯕ ꯂꯣꯏ ꯀꯥꯎꯗꯣꯏꯕ
ꯎꯝ
ꯂꯩꯇꯕꯅꯤ ꯀꯩ ꯎꯄꯥꯏ ꯂꯩꯒꯦ ꯅꯠꯇ꯭ꯔꯣ
ꯃꯥꯅꯤ ꯃꯥꯅꯤ ꯅꯪꯗꯤ ꯉꯁꯤ ꯃꯊꯦꯜ ꯆꯥꯕꯗꯣ ꯉꯥꯅꯨꯅꯦ ꯍꯥꯏꯕ
ꯎꯝ ꯉꯅꯨ ꯆꯥꯏ
ꯍꯥꯎꯕ꯭ꯔꯣ
ꯎꯝ ꯌꯥꯝ ꯍꯥꯎꯋꯦ ꯃꯍꯤ ꯍꯥꯞꯇꯕꯒꯤ ꯉꯥꯅꯨꯅꯦ ꯑꯗꯨꯅ ꯕꯣꯏꯂꯔꯗꯒꯤ ꯍꯦꯟꯅ ꯃꯃꯜ ꯋꯥꯡꯕ
ꯑꯣ
ꯑꯗꯨꯒꯤ ꯍꯥꯎꯋꯦ ꯅꯪꯗꯤ ꯉꯥꯅꯨꯒꯤ ꯊꯨꯟ ꯆꯥꯕꯗꯣ ꯀꯃꯥꯏꯅ ꯇꯧꯒꯦ
ꯉꯥꯅꯨꯒꯤ ꯊꯨꯟꯗꯨ ꯆꯠꯊꯣꯛꯑꯒ ꯉꯥꯅꯨꯒꯤ ꯃꯊꯤꯕꯣꯛ ꯃꯊꯤ ꯎꯔꯛꯏꯅꯤꯅꯦ
ꯑꯁ ꯇꯜꯂꯦꯗ
ꯑꯣꯛꯅꯤꯡꯗꯕ꯭ꯔꯣ
ꯎꯅꯤꯡꯗꯤ ꯍꯥꯎꯋꯦ ꯑꯁ ꯃꯍꯥꯎ ꯈꯛ ꯊꯣꯛꯑꯖꯅꯤ
ꯑꯁ ꯑꯩ ꯑꯣꯛꯊꯣꯛꯒꯦ ꯇꯧꯋꯦ ꯂꯣꯏ ꯆꯥꯕꯗꯣ ꯊꯣꯛꯀꯦ ꯇꯧꯋꯦ ꯅꯪꯒꯤ ꯋꯥ ꯇꯥ ꯇꯥꯔꯒ ꯉꯁꯤꯗꯤ ꯀꯩ ꯀꯩ ꯗꯧꯔꯒ ꯂꯩꯔꯦ
ꯉꯁꯤꯔꯣ ꯑꯗꯨꯝ ꯁꯨꯝ ꯎꯝ ꯁꯨꯝ ꯐ꯭ꯔꯤꯗ ꯑꯗꯨꯝ ꯂꯩꯌꯦꯗ
ꯑꯣ ꯐꯩ ꯐꯩ ꯐ꯭ꯔꯤꯗ ꯂꯩꯔꯁꯨ ꯅꯨꯡꯉꯥꯏꯕꯅꯦ
ꯎꯝ
ꯑꯩꯈꯣꯏ ꯊꯕꯛ ꯇꯧꯔꯗꯤ ꯐ꯭ꯔꯤꯗ ꯂꯩꯕ ꯁꯥꯡꯉꯔꯣꯏ
ꯑ ꯅꯪꯗꯤ ꯅꯪꯒꯤ ꯉꯁꯤꯒꯤ ꯅꯨꯃꯤꯠꯁꯦ ꯀꯃꯥꯏ ꯀꯃꯥꯏ ꯇꯧꯔꯒꯦ
ꯑꯩ ꯉꯁꯤ ꯅꯨꯃꯤꯠꯁꯦ ꯆꯥꯕꯒ ꯇꯨꯝꯕꯒ ꯋꯥꯔꯤ ꯁꯥꯟꯅꯕꯒ ꯐꯣꯟ ꯇꯧꯕꯒ ꯁꯤꯅꯦ ꯄꯨꯟꯁꯤꯁꯦ
ꯑꯥ
ꯊꯕꯛ ꯇꯧꯗꯕꯅ ꯀꯩ ꯎꯄꯥꯏ ꯂꯩꯒꯦ ꯎꯝ ꯊ ꯇꯧꯗ꯭ꯔꯤ ꯐꯥꯎꯗꯤ ꯅꯨꯡꯉꯥꯏꯔꯒ ꯂꯩꯌꯦ
ꯎꯝ
ꯊꯕꯛ ꯐꯪꯗꯕꯅꯤꯅꯀꯣ ꯐ꯭ꯔꯤꯗ ꯂꯩꯕ ꯇꯥꯕꯅꯦ ꯅꯠꯇ꯭ꯔꯣ
ꯍꯣꯏ ꯃꯥꯅꯦ
ꯑꯣ
ꯗꯣ
ꯎꯝ
ꯅꯪꯗꯣ
ꯎꯝ
ꯀꯅꯥ ꯀꯅꯥ ꯂꯩꯔꯤꯅꯣ
ꯑꯩꯔꯣ ꯂꯣꯏ ꯂꯩ
ꯂꯣꯏꯅ ꯍꯥꯏꯕꯗꯤ ꯀꯅꯥ ꯀꯅꯥꯔꯣ
ꯏꯃꯥꯅꯦ ꯏꯄꯥꯅꯦ ꯕꯣꯕꯣꯛꯅꯦ ꯄꯨꯄꯨꯅꯦ ꯏꯆꯦꯅꯦ ꯏꯅꯥꯎꯄꯤꯅꯦ
ꯑꯣꯥ
ꯂꯣꯏ ꯂꯩꯗ ꯏꯅꯦ ꯏꯅꯦ ꯑꯪꯀꯜꯅ ꯃꯤ ꯌꯥꯝꯃꯅꯦ
ꯎꯝ
ꯍꯜꯂꯣ
ꯇꯥꯏ
ꯅꯪꯗꯤ
ꯑꯩꯗꯤ ꯏꯊꯟꯇ ꯂꯩꯔꯤ
ꯍꯥꯥ
ꯏꯊꯟꯇ ꯂꯩꯌꯦꯕ
ꯑꯣ ꯑꯁ ꯅꯟꯊꯅ ꯂꯩꯔꯒ ꯉꯥꯅꯨꯨ ꯀꯃꯥꯏꯅ ꯆꯥꯕꯅꯣ
ꯆꯥꯅꯤꯡꯉꯗꯤ ꯂꯩꯔꯒ ꯑꯗꯨꯝ ꯆꯥꯕꯅꯤ ꯀꯔꯣ
ꯐꯩ ꯀꯦꯖꯤꯗ ꯀꯌꯥ ꯀꯌꯥꯅꯣ ꯉꯥꯅꯨ ꯅꯣꯏꯒꯤ ꯅꯣꯏ ꯁ꯭ꯋꯥꯏꯗ
ꯆꯥꯝꯔꯤ ꯌꯥꯡꯈꯩ ꯂꯩꯌꯦ
ꯀꯦꯖꯤꯗ
ꯍꯣꯏ
ꯑꯁꯦꯡꯕ꯭ꯔꯣ
ꯃꯥꯅꯦ
ꯌꯥꯝ ꯍꯣꯡꯉꯤꯅ
ꯎꯝ ꯌꯥꯝꯕꯒꯤꯀꯣ
ꯑꯣ ꯍꯣꯏ ꯌꯥꯝ ꯇꯥꯡꯉꯦ
ꯀꯌꯥꯃꯨꯛ ꯂꯩꯒꯦ
ꯀꯦꯖꯤꯗ ꯑꯩꯠ ꯍꯟꯗ꯭ꯔꯦꯠ
ꯑ ꯉꯥꯅꯨꯕ ꯑꯗꯨꯃꯥꯏꯅ ꯌꯧꯕ꯭ꯔꯣꯅꯦ
ꯎꯝ
ꯅꯨꯡꯉꯥꯏꯇ꯭ꯔꯦꯍꯦ
ꯇꯥꯡꯀꯣ
ꯎꯝ
ꯌꯦ
ꯀꯩ ꯍꯥꯏꯕ꯭ꯔꯣ
ꯇꯥꯡꯉꯁꯨ ꯆꯥꯅꯤꯡꯕꯅꯤꯅ ꯑꯗꯨꯝ ꯂꯧꯔꯒ ꯆꯥꯔꯦ ꯍꯥꯏꯕ
ꯎꯝ
ꯕ꯭ꯔ
ꯍꯣꯏ ꯆꯥꯅꯤꯡꯉꯗꯤ ꯑꯗꯨꯝ ꯂꯧꯔꯒ ꯆꯥꯕ ꯇꯥꯕꯅꯣ
ꯎꯝ
ꯑ ꯁꯤꯅꯃꯤ ꯅꯪꯁꯦ ꯑꯗꯨꯝ ꯇꯨꯝꯕꯒ ꯆꯥꯕꯒ ꯈꯛꯇꯅꯦ ꯍꯥꯏꯕ ꯅꯪ ꯇꯧꯔꯤꯁꯦ
ꯎꯝ
ꯑꯩ ꯑꯗꯨꯗꯤ ꯑꯩ ꯅꯉꯣꯟꯗ ꯄꯥꯎꯈꯨꯝ ꯆꯜꯂꯛꯀꯦꯀꯣ ꯅꯪ ꯀꯨꯝꯕ ꯉꯝꯒꯗ꯭ꯔꯣ
ꯉꯝꯅꯤꯅ
ꯉꯝꯅꯤꯕꯀꯣ ꯁꯣꯏꯗ꯭ꯔꯦ ꯀꯣ
ꯎꯝ
ꯑꯗꯨꯗꯤ ꯀꯞꯂꯤ ꯃꯈꯩ ꯉꯥꯟꯕꯁꯦ ꯀꯔꯤ ꯄꯣꯠꯁꯛꯂꯣ
ꯀꯔꯤ
ꯀꯞꯂꯤ ꯃꯈꯩ ꯉꯥꯟꯕꯁꯦ ꯀꯔꯤ ꯄꯣꯠꯁꯛ ꯑꯣꯏꯕ꯭ꯔꯣ
ꯀꯞꯂꯤꯉꯩ ꯉꯥꯟꯕ
ꯑ
ꯀꯕꯂꯤꯕ
ꯀꯞꯂꯤ ꯃꯈꯩ ꯃꯈꯩ ꯉꯥꯟꯕ
ꯎꯝ ꯀꯞꯂꯤ ꯃꯈꯩ ꯉꯥꯡꯕꯀꯣ ꯐꯣꯟ
ꯑꯁ ꯑꯇꯣꯞꯄ ꯈꯣꯨꯝꯅꯤꯡꯉꯥꯏ ꯂꯩꯇ꯭ꯔꯦꯕ ꯅꯪꯒꯤꯁꯦ
ꯀ ꯃꯈꯩ ꯉꯥꯏꯥꯟꯕꯁꯦ ꯀꯩ ꯑꯣꯏꯗꯣꯏꯅꯣ
ꯀꯦꯟꯗ
ꯀꯗ
ꯎꯝ
ꯁꯤꯤꯁ
ꯀꯦꯟꯗꯜ ꯀꯦꯟꯗꯜꯗꯤ ꯉꯥꯟꯈ꯭ꯔꯗꯤ ꯃꯥꯒꯤ ꯃꯇꯥꯏ ꯃꯇꯥꯏꯗ ꯃꯥꯒꯤ
ꯑꯣ ꯑꯣ ꯑꯣ ꯑꯣ ꯑꯠꯆꯥ ꯑꯠꯆꯥ ꯑꯠꯆꯥ
ꯌꯥꯝ ꯍꯩꯌꯦꯒꯣ ꯆꯨꯝꯃꯦ ꯆꯨꯝꯃꯦ
ꯑꯗꯨꯗꯤ ꯑꯃꯨꯛ ꯍꯪꯒꯦꯀꯣ
ꯎꯝ
ꯃꯃꯥꯟꯒ
ꯎꯝ ꯃꯈꯦꯠ
ꯑ
ꯎ
ꯍꯧꯖꯤꯛ ꯏꯗꯤ ꯆꯨꯝꯅꯪꯗꯅꯤ
ꯎꯝ
ꯌꯥꯝ ꯍꯩꯇ꯭ꯔꯣ ꯑꯍꯥꯟꯕꯗ ꯍ ꯑꯣꯏꯔꯁ ꯑꯅꯤꯔꯛꯇꯗꯤ ꯄꯥꯁ ꯇꯧꯔꯗꯤ ꯌꯥꯔꯦꯕ
ꯑꯥ ꯑꯗꯨꯗꯤ ꯃꯄꯥꯅꯀꯣ
ꯎꯝ
ꯏꯆꯥꯅꯨꯄꯥ ꯃꯀꯣꯛ ꯇꯥꯡꯕꯗ
ꯀꯣꯟ
ꯉꯥꯢꯈꯣꯍꯦ ꯃꯆꯥꯅꯨꯄꯥ ꯃꯀꯣꯛ ꯇꯥꯡꯕꯗ ꯉꯥꯔꯤ ꯂꯧꯕ ꯆꯠꯂꯨꯔꯣꯅ ꯊꯥꯈꯤꯕ
ꯑꯥ
ꯑꯗꯣ ꯁꯨꯡꯍꯟ ꯍꯜꯂꯛꯇ꯭ꯔꯦ ꯍꯥꯏꯌꯦ ꯀꯩ ꯄꯣꯠꯁꯛ ꯑꯣꯏꯒꯗꯧ ꯃꯥꯟꯒꯦ
ꯆꯨꯢꯖꯥꯛ
ꯆꯨꯏꯖꯥꯛ
ꯎꯝ
ꯆꯨꯝꯃꯕꯣ
ꯂꯥꯟꯕ꯭ꯔꯣ
ꯆꯨꯝꯃꯕꯣ ꯅꯪꯒꯤ
ꯆꯨꯝꯃꯦ
ꯅꯥꯎꯔꯤ ꯃꯔꯨ
ꯑꯣ
ꯍ ꯆꯨꯝꯃꯦ ꯆꯨꯝꯃꯦ ꯑꯩꯒꯤ ꯂꯥꯜꯂꯦ ꯃꯥꯏꯅꯁ ꯐꯥꯏꯚ ꯀꯛꯄꯤꯔꯣ
ꯑꯗꯨꯗꯤ ꯀꯔꯤꯃꯨꯛ ꯇꯧꯁꯤꯔꯥ ꯀꯔꯤꯃꯨꯛ ꯍꯥꯏꯁꯤꯔꯥ
ꯍꯥꯏꯌꯨꯅꯦ ꯍꯥꯏ ꯂꯩꯕ ꯃꯈꯩ ꯍꯥꯏꯌꯣ ꯑꯩ ꯈꯨꯝꯕ ꯌꯥꯕ ꯈꯨꯝꯒꯦ
ꯎ ꯄꯤꯛꯂꯤꯉꯩꯗꯅ ꯐꯅꯦꯛ ꯁꯦꯠꯄ
ꯍꯥ
ꯄꯤꯛꯂꯤꯉꯩꯗꯅ ꯐꯅꯦꯛ ꯁꯦꯠꯄ
ꯑꯥ
ꯆꯥꯎꯔꯒꯅ ꯐꯅꯦꯛ ꯁꯦꯠꯇꯕ
ꯆꯨꯢꯖꯥꯛ
ꯆꯨꯏꯖꯥꯛ ꯆꯨꯏꯖꯥꯛ ꯂꯜꯂꯦ
ꯅꯠꯇꯦ ꯄꯤꯛꯂꯤꯉꯥꯏꯗ ꯃꯣꯏ ꯑꯃꯨꯛ ꯀꯩꯒꯤ ꯂꯥꯟꯕ
ꯀꯩꯒꯤ
ꯑꯗꯨꯗꯤ ꯌꯣꯟꯆꯥꯛ
ꯑꯣ ꯀꯃꯥꯢꯅ ꯌꯣꯟꯆꯥꯛ
ꯄꯤꯛꯂꯤꯉꯩꯗꯤ ꯃꯥꯗꯣ
ꯀ꯭ꯔꯝꯀꯥꯟꯃꯥ ꯐꯥꯅꯦꯛ ꯁꯦꯠꯀꯦ
ꯄꯥꯂꯤꯉꯩꯗ
ꯑꯁ ꯂꯣꯏꯔꯦꯍꯦ
ꯍꯥꯏꯕꯤꯌꯨꯔꯥ
ꯑꯥ
ꯕꯦꯝꯕꯨꯨꯗꯣ
ꯕꯦꯝꯕꯨꯨ
ꯎꯝ
ꯑꯣ ꯎꯁꯣꯏ
ꯆꯨꯝꯃꯤꯀꯣ
ꯑꯩꯅ ꯍꯥꯏꯕꯁꯨ ꯆꯨꯝꯃꯤꯅ ꯌꯣꯟꯆꯥꯛꯁꯨ ꯎꯝ ꯌꯣꯟꯆꯥꯛꯗꯣ ꯈꯦꯠꯂꯀꯥꯟꯅꯤ ꯃꯥꯗꯣ ꯑꯗꯨꯝ ꯅꯦꯀꯦꯠ ꯂꯩꯔꯅꯤꯗꯅ
ꯌꯣꯟꯆꯥꯛꯗꯤ ꯆꯥꯎꯔ ꯐꯥꯎ ꯐꯅꯦꯛ ꯁꯦꯠꯂꯤꯗꯅ ꯑꯩꯈꯣꯏ ꯃꯤꯑꯣꯏꯕꯅ ꯃꯥꯕꯨ ꯂꯧꯊꯣꯛꯏꯗꯅ ꯃꯥꯕꯨꯗꯤ
ꯑꯗꯨ ꯍꯣꯏ ꯍꯣꯏ ꯑꯩꯈꯣꯏ ꯂꯧꯊꯣꯛꯑꯒ ꯑꯗꯨꯝ ꯆꯥꯔꯦꯗꯅ
ꯑꯁ ꯑꯩꯗꯤ ꯄꯤꯛꯂꯤꯉꯩꯗ ꯐꯅꯦꯛ ꯁꯦꯠꯄ ꯆꯥꯎꯔꯒꯅ ꯐꯅꯦꯛ ꯁꯦꯠꯇꯕ ꯍꯥꯏꯕꯅꯤꯗ
ꯑꯣ ꯃꯤꯗꯤ ꯄꯟꯗꯦ ꯃꯤꯗꯤ ꯀꯃꯥꯏꯅ ꯑꯇꯣꯞꯄꯗꯤ
ꯃꯈꯣꯡ ꯃꯔꯤꯗꯤ ꯄꯥꯟꯕ
ꯎꯝ
ꯂꯦꯡꯕꯗꯤ ꯁꯨꯡꯌꯥ ꯌꯥꯗꯕ
ꯃꯈꯣꯡ ꯃꯔꯤ
ꯑꯥ
ꯂꯦꯡꯕ ꯌꯥꯗꯕ
ꯑꯥ
ꯃꯈꯣꯡ ꯃꯔꯤ ꯂꯦꯡꯕ ꯌꯥꯗꯕ ꯎꯝ ꯇꯦꯕꯜ
ꯑꯣ ꯆꯨꯝꯃꯦ
ꯍꯧꯖꯤꯛ ꯑꯩ ꯇꯦꯕꯜ ꯅꯥꯒꯥꯟꯗ ꯐꯝꯂꯒ ꯂꯩꯕ
ꯑ
ꯑꯗꯨꯒꯤ
ꯑꯗꯨ ꯑꯣꯏꯇꯥꯔꯗꯤ ꯃꯀꯣꯛꯇꯤ ꯑꯃꯈꯛꯇꯅꯦꯕ
ꯎꯝ
ꯀꯣꯛꯇꯤ ꯑꯃꯈꯛꯇꯅꯦ ꯑꯗꯨꯒ ꯃꯃꯤꯠꯇꯤ ꯌꯥꯝꯕ
ꯃꯈꯣꯡꯗꯤ ꯑꯃꯈꯛꯇ ꯃꯃꯤꯗꯤ ꯌꯥꯝꯕ ꯌꯦꯟꯖꯥꯡ ꯊꯣꯡꯕꯒꯤ ꯄꯣꯠꯗꯣ
ꯏꯟꯁꯥꯡ ꯊꯣꯡꯕꯒꯤꯗꯤ ꯅꯠꯇ꯭ꯔꯦ ꯀꯥꯏꯟ ꯑꯣꯐ ꯐ꯭ꯔꯨꯏꯠꯁ
ꯑꯣ ꯑꯣꯀꯦ ꯑꯣꯀꯦ
ꯈꯜꯂꯨ ꯈꯜꯂꯨ
ꯐ꯭ꯔꯨꯏꯠꯁꯅꯦꯕꯀꯣ
ꯍꯣꯏ ꯃꯥꯅꯦ
ꯃꯀꯣꯡꯗꯤ ꯑꯃꯈꯛꯇ
ꯑꯣ
ꯑꯗꯨꯅ ꯑꯗꯨꯒ
ꯃꯃꯤꯠꯇꯤ ꯑꯗꯨꯝ ꯃꯥꯕꯨ ꯀꯣꯏꯕ ꯃꯀꯣꯛ
ꯃꯥꯀꯣꯛ ꯑꯃꯈꯛꯇ ꯑꯥꯏꯁ ꯂꯨꯔꯦꯍꯦ ꯅꯪꯒꯤ ꯀꯣꯏꯁꯟꯁꯦ
ꯂꯨꯕ ꯉꯥꯛꯇꯅꯦ ꯑꯩꯈꯣꯏꯅ ꯍꯪꯗꯧꯔꯤꯁꯦ
ꯑꯩ ꯑꯦ ꯕꯤ ꯁꯤ ꯐꯥꯕꯁꯨ ꯂꯣꯏ ꯀꯥꯎꯒꯦ ꯇꯧꯋꯦ ꯑꯦꯛꯖꯥꯝꯄꯜ ꯄꯤꯕ ꯌꯥꯒꯗ꯭ꯔꯣ ꯑꯣꯞꯁꯟꯒꯨꯝꯕ
ꯁꯤꯡꯃꯥꯏ ꯃꯥ ꯃꯥꯒꯤ ꯃꯁꯝ ꯏꯁꯇꯥꯏꯜꯗꯣ
ꯎꯝ
ꯌꯣ ꯌꯣ ꯇꯥꯎꯕꯅꯦ
ꯑꯁ ꯐꯔꯨꯢꯠꯇꯁꯨ ꯌꯣ ꯌꯣ ꯇꯧꯕ
ꯑꯥꯝ
ꯑꯗꯨꯗꯤ ꯁꯨꯏꯖꯠꯔꯣ
ꯈꯪꯗꯦ ꯑꯗꯨꯕꯨꯗꯤ
ꯃꯥꯀꯣꯛꯗꯤ ꯑꯃꯥ ꯈꯥꯛꯇ
ꯎꯝ
ꯖꯨꯏꯖꯥꯛ ꯑꯣꯏꯔꯝꯅꯤ ꯑꯗꯨꯗꯤ ꯃꯁꯝꯗꯤ ꯌꯣ ꯌꯣ ꯈꯔ ꯇꯧꯔꯦꯗꯅ
ꯌꯥꯔꯕꯣ ꯑꯩ ꯍꯥꯏꯔꯛꯑꯣꯔꯣ
ꯍꯥꯏꯌꯣ
ꯀꯤꯍꯣꯝ
ꯑꯁ ꯅꯪꯁꯦ ꯑꯣꯖꯥ ꯇꯧꯕ ꯌꯥꯔꯅꯤ ꯀꯣꯛ ꯉꯥꯎ ꯀꯣꯛ ꯉꯥꯎꯍꯟꯕ ꯍꯩꯌꯦꯕꯥ
ꯑꯥ ꯑꯥꯃꯨꯀꯥ ꯍꯪꯒꯦꯀꯣ ꯄꯤꯛꯂꯤꯉꯥꯏꯗꯅ ꯃꯈꯣꯡ ꯃꯔꯤ ꯆꯥꯎꯔꯒꯅ ꯃꯈꯣꯡ ꯑꯅꯤ
ꯄꯤꯛꯂꯤꯉꯥꯏꯅꯥ
ꯑꯥ ꯃꯈꯣꯡ ꯎꯝ ꯃꯈꯣꯡ ꯑꯅꯤ
ꯄꯤꯛꯂꯤꯉꯩꯗ ꯃꯈꯣꯡ ꯑꯅꯤ
ꯑꯣ ꯆꯥꯎꯔꯥ ꯒꯅꯥ